ꯑ ꯇ
ꯇꯌꯦ ꯀꯩꯅꯣ ꯌꯥꯝ ꯀꯨꯏꯅ ꯆꯡꯉꯤꯅ
ꯑꯩꯗꯣ ꯑꯞꯗꯦꯠ ꯑꯃꯨꯛ ꯇꯧꯕꯅꯦ ꯉꯍꯥꯛ ꯀꯩꯒꯤꯅꯣ ꯑꯞꯗꯦꯠ ꯑꯩ ꯆꯡꯕ ꯈꯨꯗꯤꯡ ꯑꯞꯗꯦꯠ ꯇꯧꯔ ꯇꯧꯑꯣꯅ ꯑꯗꯨꯝ ꯂꯩꯌꯦ
ꯑꯣ ꯑꯩꯁꯤꯁꯨ ꯍꯧꯖꯤꯛ ꯂꯩ ꯉꯔꯥꯡ ꯅꯍꯥꯟꯗꯩ ꯑꯞꯗꯦꯠ ꯑꯗꯨꯝ ꯇꯧꯅ
ꯎꯝ ꯑꯗꯨꯒꯤꯔ ꯈꯪꯗꯦ ꯑꯩꯁꯨ ꯑꯞꯗꯦꯠ ꯇꯧꯑꯣꯅ ꯑꯞꯗꯦꯠ ꯑꯗꯨꯝ ꯂꯩꯌꯦ ꯊꯣꯛꯏ
ꯎꯝ
ꯅꯪ ꯀꯩꯗꯧꯔꯤꯅꯣ ꯍꯧꯖꯦꯛ
ꯆꯛ ꯆꯥ ꯇꯣꯛꯑꯦ ꯍꯤꯞꯄꯝꯕꯅꯦ ꯉꯔꯥꯡ ꯅꯪ ꯀꯣꯜ ꯇꯧꯔꯛꯄꯗꯣ ꯑꯩꯁꯦ ꯀꯔꯥꯡꯗ ꯆꯠꯂꯤꯕ ꯅꯪ ꯀꯣꯜ ꯇꯧꯔꯛꯄꯗꯣ ꯑ ꯃꯦꯁꯦꯁ ꯊꯔꯛꯄꯗꯣ ꯀꯔꯥꯡꯗ ꯆꯠꯂꯤꯕ ꯑꯩ
ꯎꯝ
ꯑꯗꯨꯒ ꯀꯩꯀꯥ ꯂꯧꯕ ꯆꯠꯂꯤ ꯅꯣꯡ ꯆꯨꯕꯗ ꯆꯨꯕꯗꯥ ꯅꯣꯡ ꯍꯩꯙꯥꯕꯗ
ꯑꯥ
ꯀꯩꯗꯧꯔꯤꯅꯣ ꯅꯪ ꯍꯧꯖꯤꯛ
ꯂꯝꯕꯤꯗ ꯂꯩꯌꯦ ꯑꯁꯤ ꯑꯉꯥꯡꯗꯣ ꯊꯣꯛꯂꯛꯄ ꯉꯥꯔꯤꯝꯅꯦ
ꯀꯔꯤꯒꯤ ꯀꯝꯄꯠꯃꯦꯟꯇ꯭ꯔꯤꯅꯣ
ꯃꯥ ꯁꯣꯁꯦꯜ ꯁꯥꯏꯟꯁꯇ ꯇꯦꯟꯒꯤ
ꯅꯪꯁꯦ ꯂꯩꯀꯥꯏꯒꯤ ꯂꯥꯏꯔꯤꯛ ꯍꯩꯕꯤ ꯑꯣꯏ ꯂꯩꯔꯦ
ꯅꯠꯇꯦ ꯃꯤ ꯆꯞꯃꯤꯅꯤꯉꯥꯏ ꯂꯩꯇꯕ
ꯑꯗꯨꯕꯨ ꯍꯥꯏꯕ ꯅꯪꯁꯦ ꯃꯌꯥꯝꯒꯤ ꯑꯃꯒꯤꯁꯨ ꯕꯦꯡꯀꯤꯕꯨ ꯑꯣꯏꯔꯣ ꯑꯃꯒꯤꯕꯨ ꯑꯣꯏꯔꯣ ꯅꯪꯁꯦ ꯏꯆꯦꯗ ꯆꯦꯟꯅꯩꯗꯅ ꯅꯪꯁꯦ ꯂꯩ ꯂꯩꯀꯥꯏꯒꯤ ꯍꯩ ꯁꯤꯡꯕꯤꯅꯦꯕ ꯑꯣꯏꯔꯤꯁꯦ ꯍꯩꯁꯤꯡꯕꯤ ꯍꯥꯏꯕꯗꯤ ꯃꯤꯠꯂꯝ ꯅꯔꯝꯁꯤꯡꯕꯤ ꯅꯦꯕ ꯅꯪꯅ ꯑꯣꯏꯔꯤꯁꯤ
ꯑꯁꯦ ꯑꯗꯣ ꯑꯩꯈꯣꯏ ꯀꯥꯀꯥꯒꯤ ꯏꯄꯥꯒꯤ ꯍꯦꯛ ꯃꯅꯥꯎ ꯅꯨꯄꯥꯒꯤ ꯃꯆꯥ ꯑꯣꯏꯕ ꯑꯗꯨꯒꯤ
ꯀꯀꯥꯒꯤ ꯃꯠ
ꯍꯣꯏ ꯀꯥꯀꯥꯒꯤ ꯃꯆꯥ ꯑꯣꯏꯕ ꯃꯥ ꯂꯍꯥꯟꯃꯨꯛ ꯑꯦꯛꯖꯥꯝ ꯊꯥꯕꯗꯣ ꯑꯥ ꯁꯣꯁꯤꯌꯦꯜ ꯁꯥꯏꯟꯁ ꯑꯣꯏꯔꯒ ꯑꯥ ꯍꯤꯁꯇ꯭ꯔꯤ ꯑꯗꯨꯒ ꯏꯀꯣꯅꯣꯃꯤꯛꯁꯇꯨ ꯑꯗꯨꯃꯥꯏꯅ ꯃꯥꯒꯤ ꯈꯥꯏꯅ ꯑꯗꯣ ꯃꯥꯗꯤ ꯑꯗꯨ ꯌꯦꯡꯗꯕꯤꯗ ꯆꯦꯗꯣ ꯌꯦꯡꯗꯕꯤ ꯄꯨꯂꯞ ꯏꯁꯜꯂꯦ ꯍꯥꯢ ꯍꯦ ꯍ ꯍ
ꯗꯨꯕ
ꯏꯀꯣꯅꯣꯃꯤꯛꯁ ꯏꯒꯗꯕꯗꯣ ꯑꯥ ꯍꯤꯁꯇ꯭ꯔꯤ ꯏꯕꯒꯨꯝꯕ ꯑꯗꯨꯃꯥꯏꯅ ꯃꯤꯛꯁ ꯇꯧꯔ ꯐꯖ ꯄꯦꯄꯔꯗꯣ ꯇꯣꯉꯥꯟ ꯇꯣꯉꯥꯟꯅ ꯄꯤꯕꯗꯣ ꯃꯥꯗꯤ ꯌꯦꯡꯗꯕꯤ ꯄꯨꯜꯂꯞ ꯏꯁꯜꯂꯦ ꯍꯥꯏꯌꯦ ꯑꯗꯨ ꯍꯥ
ꯅꯨꯄꯤꯔꯣ ꯅꯨꯄꯥꯔꯣ
ꯄꯤꯅꯦ ꯑꯗꯨ ꯃꯥꯗꯣ ꯃꯥꯅ ꯈꯜꯂꯤꯁꯦ ꯁꯣꯁꯦꯟ ꯁꯥꯏꯟꯁꯇ ꯌꯥꯝ ꯏ ꯍꯥꯏꯌꯦꯕ ꯃꯥꯗꯣ ꯑꯁ ꯃꯥꯅ ꯈꯜꯂꯤꯁꯦ ꯁꯣꯁꯦꯜ ꯁꯥꯏꯟꯁꯇ ꯂꯦꯇꯔ ꯆꯠꯂꯅꯤ ꯈꯜꯂꯦꯌꯦ ꯑꯗꯨꯗꯨꯒ ꯈꯟꯕꯗꯣ ꯑꯗꯣ ꯑꯣꯢꯅ ꯀꯝꯄꯥꯔꯠꯇ ꯂꯥꯛꯢ
ꯁꯣꯁꯤꯌꯦꯜ ꯁꯥꯥꯏꯟꯁꯇ ꯐꯦꯜ ꯌꯥꯝ ꯑꯣꯢꯅꯕꯅꯦ ꯑꯩꯈꯣꯢꯒꯤ ꯊꯥꯕ ꯆꯍꯤꯗꯁꯨ ꯁꯣꯁꯤꯌꯦꯜ ꯁꯥꯢꯟꯁ ꯉꯥꯛꯇ ꯐꯦꯜ ꯑꯣꯢ
ꯍꯣꯏ ꯃꯥꯗꯣ ꯍꯥꯏꯗꯤ ꯁꯦꯛꯁꯟꯗꯣ ꯑꯦ ꯑꯦ ꯕꯤꯗ ꯃꯥ ꯐꯖꯟ ꯌꯦꯡꯂꯝꯃꯔꯣꯏ ꯑꯗꯨꯒꯤ ꯄꯨꯂꯞ ꯏꯁꯜꯂꯦ ꯍꯥꯢꯌꯦ ꯑꯗꯨꯒꯤ
ꯀꯣꯏꯁꯟ ꯀꯩꯀꯥ ꯍꯥꯏꯗꯤ ꯃꯥꯅ ꯏꯗꯨꯔꯤꯕꯗꯨꯒꯤ ꯃꯇꯨꯡ ꯏꯟꯅ ꯁꯣꯁꯤꯌꯦꯜ ꯁꯥꯏꯟꯁꯀꯤꯗꯤ ꯁꯤꯅꯤ ꯁꯦꯛꯁꯟ ꯕꯤ ꯑꯗꯨ ꯑꯗ ꯗ ꯍꯤꯁꯇ꯭ꯔꯤ ꯅꯨꯡꯁꯇ꯭ꯔꯤ ꯀꯩꯀꯥ ꯊꯥꯔꯒ ꯏꯔꯕꯗꯣ ꯏꯔꯝꯃꯔꯣꯏ ꯃꯥꯅ
ꯑꯗꯨꯅꯦ ꯑꯗꯨ ꯏꯗꯕꯤꯗ ꯃꯥꯅ ꯄꯨꯂꯞ ꯏꯁꯜꯂꯦ ꯍꯥꯏꯗ
ꯗꯣꯁꯥꯅꯤꯍꯦ ꯀꯩ ꯍꯦꯟꯁꯥꯡ ꯆꯥꯔꯛꯑꯕ
ꯑꯩ ꯆꯥꯛꯆꯥꯥꯗꯕꯤꯗ ꯂꯥꯛꯏꯅꯦ
ꯑꯦ ꯀꯜꯂꯤꯍꯦ ꯢꯕꯦꯝꯃꯥ
ꯀꯜꯂꯤꯅꯦ ꯑꯩ
ꯅꯪ ꯔꯦꯟꯠꯇꯗꯤ ꯀꯔꯝꯀꯥꯟ ꯆꯠꯇꯨꯢꯕ
ꯍꯥꯥ
ꯔꯦꯟꯠ ꯇ ꯀꯔꯝ ꯀꯥꯟ ꯆꯠꯇꯨꯢꯅꯣ
ꯑꯩ ꯔꯦꯟꯠꯗ ꯂꯥꯛꯢꯗꯨꯗꯤ
ꯀꯩꯅꯣ ꯍꯥꯏꯖꯤꯕꯨ
ꯑꯩ ꯔꯦꯟꯠꯗꯒꯤꯅꯦ ꯑꯩꯅ ꯂꯥꯛꯏꯁꯦ
ꯍꯩꯃꯥ
ꯑꯩ ꯉꯔꯥꯡ ꯅꯍꯥꯟ ꯂꯥꯛꯑꯦ ꯍꯥꯏꯗꯨꯗꯤ
ꯅꯪ ꯅꯍꯥꯟ ꯄꯥꯝꯗ ꯌꯥꯟꯕꯗꯨꯗꯤ ꯌꯨꯝꯗ ꯂꯩꯔꯤ ꯑꯗꯨ ꯅꯨꯃꯤꯠꯇ ꯂꯥꯛꯄ꯭ꯔꯣ
ꯍꯣꯏ ꯑꯗꯨ ꯅꯨꯃꯤꯠꯇ ꯑꯩ ꯑꯗꯨ ꯅꯨꯃꯤꯠꯇ ꯂꯥꯛꯑꯦ ꯍꯥꯏꯕꯗꯣ
ꯑꯩꯗꯤ ꯀꯅꯥꯅ ꯈꯪꯅꯤ ꯍꯥꯏꯒꯦ
ꯍꯥꯥ
ꯑꯩꯗꯤ ꯀꯅꯥꯅ ꯈꯪꯖꯅꯤꯒꯦ ꯑꯗꯨꯗꯤ
ꯑꯍꯍ ꯉꯁꯥꯏꯅꯦ ꯑꯩꯈꯣꯏꯁꯦ ꯍꯧꯖꯤꯛ ꯁꯦꯀꯦꯇ꯭ꯔꯤꯒꯤ ꯑꯃ ꯑꯗ ꯑꯩꯈꯣꯏ ꯁꯦꯀ꯭ꯔꯦꯇ꯭ꯔꯦꯠꯗ ꯑꯥ ꯄꯣꯁꯠ ꯑꯣꯐꯤꯁꯇ ꯈꯥꯝꯃꯒ ꯂꯩꯔꯦꯕ ꯑꯗꯨ ꯀꯩꯅꯣ ꯀ꯭ꯔꯣꯁ ꯇꯧꯕꯗꯣ ꯑꯗꯨꯗꯣ ꯑꯩ ꯒꯥꯔꯤ ꯂꯥꯛꯄꯗꯨ ꯎꯗꯕ ꯑꯗꯨꯏ ꯑꯩꯁꯦ ꯆꯪꯁꯤꯟꯈꯤꯗꯧꯕ ꯑꯗꯨ ꯑꯣꯛꯇꯣꯁꯦ ꯐꯠꯂꯥꯛꯄ ꯑꯣꯛꯇꯣ ꯗ꯭ꯔꯥꯏꯚꯔꯅꯦ ꯇꯣꯡꯉꯤꯕ ꯃꯤꯁꯤꯡꯗꯨ ꯑꯩ ꯆꯩꯔꯦ ꯑꯁ ꯑꯩ ꯁꯤꯗꯧꯔꯦ ꯏꯀꯥꯏꯕꯅ
ꯂꯥꯏꯔꯤꯛ ꯍꯩꯔꯒ ꯂꯥꯏꯁꯨ ꯈꯣꯗꯕ ꯍꯥꯏꯗꯣ ꯑꯣꯏꯔꯕ
ꯊꯛꯏ ꯍꯥꯏꯕ ꯅꯃꯥꯏ ꯌꯥꯝ ꯊꯛꯏ ꯍꯣꯢꯕ ꯑꯁ ꯎꯕ ꯈꯨꯗꯤꯡꯅ ꯉꯥꯡꯉꯦ ꯂꯣꯏꯔꯦ ꯑꯩ ꯉꯁꯤ ꯋꯊꯣ ꯌꯥꯝ ꯆꯥꯢꯌꯦ
ꯁꯤ ꯊꯥꯎ ꯂꯩꯇꯕ ꯑꯣꯏꯔꯝꯒꯗꯤ ꯉꯁꯤ ꯅꯨꯃꯤꯠꯀꯤ
ꯐꯖꯟꯅ ꯅꯤꯠꯂꯦ
ꯀꯔꯤ ꯃꯊꯦꯜ ꯑꯧ ꯆꯥꯛ ꯆꯥꯔꯛꯇ꯭ꯔꯤꯕ
ꯆꯥꯛ ꯆꯥꯗꯦ ꯑꯗꯨꯅꯦ
ꯆꯥꯔ ꯂꯥꯛꯀꯦ ꯂꯩꯇꯦ ꯋꯥꯗ꯭ꯔꯣ ꯅꯪ ꯏꯕꯦꯝꯃ
ꯋꯥꯗꯦꯗ ꯆꯥꯛꯀꯤ ꯋꯥꯕꯨ
ꯕꯦꯝꯃ ꯅꯪ ꯍꯧꯗꯣꯡ ꯁꯪꯕ ꯀꯩꯗꯧꯏ
ꯍꯟꯗꯛ ꯅꯪ ꯑꯦꯛꯖꯥꯝ ꯊꯥꯕꯗꯣ ꯑꯥ ꯅꯪ ꯍꯥꯟꯅ ꯅꯪꯗꯤ ꯍꯥꯟꯅ ꯇꯨꯏꯁꯟ ꯂꯧꯒ꯭ꯔꯦꯀꯣ
ꯑꯥ
ꯅꯪ ꯀꯅꯥꯗ ꯂꯥ ꯂꯧꯒꯦ ꯇꯨꯏꯁꯟꯗꯣ
ꯁꯥꯔ ꯑꯃ ꯑꯩꯈꯣꯏ ꯅꯍꯥꯟꯋꯥꯏ ꯀꯣꯆꯤꯡ ꯇꯧꯔꯛꯑꯦ ꯍꯥꯏꯕꯗꯣ
ꯍꯥꯥ
ꯁꯥꯔ ꯔꯟꯖꯟꯗꯣ
ꯑꯣ
ꯗꯨꯇ ꯃꯀꯣꯛ ꯃꯔꯨ ꯏꯐꯥ ꯐꯥꯒꯩ
ꯎꯝ ꯑꯩꯈꯣꯏ ꯑꯁꯤꯗ ꯁꯤꯁꯇꯔ ꯂꯩꯕꯈꯣꯏꯗꯣ ꯃꯣꯏꯅꯅꯦ ꯁꯔ ꯔꯟꯖꯟꯗ ꯂꯧ ꯍꯥꯏꯌꯦꯕ ꯁꯔ ꯔꯟꯖꯟꯗ ꯂꯩꯕ ꯑꯗꯣ ꯑꯗꯨꯅ ꯍꯦꯟꯅ ꯑ ꯅꯨꯡꯉꯥꯏꯌꯦ ꯃꯥꯅ ꯑꯦꯛꯁꯄ꯭ꯂꯦꯟ ꯍꯦꯟꯅ ꯇꯧꯕꯗꯣ ꯑꯗꯨ ꯑꯣꯏꯌꯦ ꯑꯗꯨꯒ ꯁꯥꯔ ꯀꯅꯥꯅꯣ ꯑꯃ ꯍꯥꯏꯌꯦꯕꯀꯣ ꯃꯃꯤꯡꯗꯨꯕꯨꯗꯤ ꯀꯥꯎꯔꯦꯕ ꯃꯥꯗꯤ ꯑꯥ ꯃꯥꯒꯤ ꯅꯣꯠ ꯈꯛꯇꯪ ꯄꯤꯔꯛꯅꯤ ꯍꯥꯏꯌꯦ ꯅꯣꯠ ꯑꯗꯨꯗ ꯑꯗꯨꯁꯨ ꯍꯥꯥ ꯀꯩꯅꯣ ꯍꯥꯏꯗꯣ ꯑꯣ ꯑꯣꯏꯔꯝꯒꯅꯤ ꯈꯪꯗꯦꯕ ꯑꯗꯣ ꯃꯥꯗꯤ ꯅꯣꯠꯈꯛ ꯑꯗꯨꯁꯨ ꯇꯥꯛꯄ ꯂꯣꯏꯔꯒ ꯅꯣꯠ ꯄꯤ ꯍꯥꯏꯌꯦ ꯑꯗꯣ ꯍꯧꯖꯤꯛ ꯁꯥꯔ ꯆꯂꯥꯝꯕꯗꯨꯗꯤ ꯑꯥ ꯍꯥꯟꯅ ꯇꯥꯛꯄꯒ ꯑꯗꯨꯒ ꯅꯣꯠꯄꯤꯕ ꯑꯗꯨꯝ ꯑꯗꯨꯃꯥꯏꯅ ꯇꯧꯔꯒ ꯍꯥꯏꯗꯤ ꯃꯥꯅ ꯃꯆꯤꯟꯗ ꯍꯥꯏꯔꯒ ꯏꯍꯟꯕꯗꯣ ꯑꯗꯨꯃꯥꯏꯅ ꯇꯧꯔꯒ ꯌꯥꯝꯅ ꯀ꯭ꯂꯤꯌꯥꯔ ꯑꯣꯏꯅ ꯇꯥꯛꯏ ꯍꯥꯏꯌꯦꯕ
ꯆꯥꯂꯥꯝꯕꯖꯦ
ꯑꯥ ꯈꯪꯗꯦ ꯃꯣꯏꯅ ꯍꯥꯏꯕꯗꯣ
ꯑꯗꯨ ꯔꯟꯖꯟꯅ ꯀꯩꯗꯧꯋꯦ
ꯁꯥꯔ ꯔꯟꯖꯟꯗꯤ ꯄꯟꯗꯦꯗ ꯃꯗꯣ ꯃꯥ ꯍꯧꯖꯤꯛꯀꯤ ꯆꯂꯥꯝꯕ ꯍꯥꯏ ꯍꯥꯏꯕ ꯅꯨꯄꯥ ꯑꯥ ꯁꯥꯔ
ꯅꯪ ꯉꯥꯡꯂꯤꯗꯣ ꯃꯔꯤ ꯃꯈꯣꯡ ꯑꯃ ꯁꯝꯅꯗ꯭ꯔꯦ ꯔꯟꯖꯟꯗꯣ ꯅꯣꯏ ꯏꯆꯦ ꯍꯣꯏꯅ ꯐꯖꯅ ꯇꯥꯛꯑꯦ ꯑꯃꯨꯛ ꯍꯥꯏ ꯔꯟꯖꯟ ꯅꯠꯇꯦ ꯑꯃꯨꯛ ꯍꯥꯏ
ꯆꯥꯂꯥꯝꯕ ꯍꯥꯏꯕꯅꯤ ꯆꯥꯂꯥꯝꯕ ꯁꯥꯔ ꯆꯥꯂꯥꯝꯕꯗꯣ ꯑꯗꯨ ꯃꯥꯅ ꯐꯖꯅ ꯇꯥꯛꯑꯦ ꯍꯥꯏꯕ ꯅꯪ
ꯅꯪꯅ ꯍꯥꯏꯔꯛꯑꯦ ꯍꯥꯏꯕ ꯑꯩꯅ ꯍꯥꯏꯕꯗꯤ
ꯑꯍꯥꯟꯕꯗ ꯅꯪꯅ ꯍꯥꯏꯗꯣ ꯔꯟꯖꯟꯗꯣ ꯐꯩꯌꯦ ꯑꯣꯖꯥ ꯑꯁ ꯅꯣꯏ ꯏꯆꯦ ꯍꯣꯏꯅ ꯇꯧꯋꯣ ꯍꯥꯏꯌꯦ ꯍꯥꯏꯕ
ꯑꯣ ꯍꯣꯏ ꯁꯥꯔ ꯆꯂꯥꯝꯕꯗꯣ ꯑꯗꯣ ꯌꯥꯝ ꯐꯩꯌꯦ ꯍꯥꯏꯕ ꯁꯥꯔ ꯔꯟꯖꯟꯗꯨꯗꯤ ꯈꯪ ꯃꯣꯏꯅ
ꯎꯝ ꯈꯪꯉꯣꯏ ꯃꯥꯗꯤ ꯑꯉꯥꯡ ꯑꯣꯏꯔꯤꯕꯅꯤ
ꯑꯣ ꯑꯗꯨꯒꯤꯔ ꯈꯪꯗꯦ ꯆꯂꯥꯝꯕ ꯍꯥꯏꯗꯣ ꯃꯥ ꯍꯅꯨꯔꯕꯣ
ꯈꯔꯥ ꯁꯤꯅꯤꯌꯔ ꯑꯣꯔꯕꯅꯦ
ꯑꯩ ꯃꯁꯛꯁꯨ ꯈꯪꯗꯦ ꯑꯗꯣ ꯃꯥ ꯃꯉꯣꯟꯗ ꯅꯪ ꯂꯧꯅꯤꯡꯉꯤꯗ ꯃꯉꯣꯟꯗ ꯂꯧꯑꯣ ꯍꯥꯏꯌꯦꯕ
ꯑꯁ ꯍꯧꯖꯤꯛ ꯑꯗꯨꯒ ꯂꯧꯔꯨꯒꯤꯅꯨꯀꯣ ꯅꯪ ꯑꯗꯨꯒꯤ ꯃꯇꯝ ꯂꯩꯇ꯭ꯔꯤ ꯂꯩꯇ꯭ꯔꯤ ꯍꯥꯏꯕꯗꯤ ꯅꯪꯒꯤ ꯁꯤ ꯁꯤꯠ ꯀꯩꯅꯣꯒꯤꯅꯦ ꯐꯣꯀꯁ ꯑꯝꯇ ꯇꯧꯒꯣ
ꯍꯣꯏ ꯑꯗꯨꯕꯨꯗꯤ ꯑꯩꯁꯨ ꯍꯧꯖꯤꯛꯄꯨꯗꯤ ꯇꯧꯔꯤꯕꯀꯣ ꯑꯗꯨ ꯃꯣꯏꯅ ꯑꯗꯨꯝ ꯅꯪ ꯍꯌꯦꯡꯋꯥꯏ ꯂꯧꯔꯨꯀꯥꯟꯗ ꯑꯗꯨꯃꯥꯏ ꯁꯨꯃꯥꯏ ꯁꯨꯃꯥꯏꯅ ꯇꯧꯑꯣꯅ ꯍꯥꯏꯕ ꯑꯩ ꯅꯈꯣꯏꯗ ꯍꯥꯏꯕꯅꯤ ꯑꯩ ꯑꯩꯗꯤ ꯑꯩꯒꯤ ꯑꯁꯤꯁꯤ ꯁꯤꯃꯤꯌꯥ ꯀꯩꯅꯣ ꯁꯤꯃꯤꯁꯇꯔꯒꯤ ꯖꯝ ꯋꯥꯈꯜ ꯋꯥꯔꯤ ꯀꯟꯅ
ꯍꯣꯏ ꯑꯗꯨ ꯍꯥꯟꯅ ꯍꯣꯠꯅꯈꯕ ꯅꯪ ꯍꯧꯖꯤꯛ ꯑꯗꯨ ꯍꯣꯠꯅꯕ ꯌꯥꯈꯤꯔꯣꯏꯕ ꯍꯣꯠꯅꯕꯒꯤ ꯃꯇꯝ ꯂꯩꯈꯤꯔꯣꯏꯕ ꯅꯪꯉꯣꯟꯗ
ꯃꯥꯅꯅꯦ
ꯈꯪꯕ꯭ꯔ
ꯎꯝ ꯇꯥꯏꯌꯦ
ꯑꯗꯨ ꯇꯧꯁꯤꯜꯂꯨꯕ ꯀꯥꯟꯗ ꯄꯨꯔꯥ ꯐꯂꯣꯞ ꯆꯠꯂꯅꯤꯕ ꯅꯪ
ꯑꯦꯛꯖꯥꯝꯒꯤꯗꯣ ꯑꯗꯨꯗꯣ ꯑꯩ ꯑꯣꯜ ꯍꯤꯁꯇ꯭ꯔꯤꯖꯦ ꯑꯣꯜ ꯍꯤꯁꯇ꯭ꯔꯤꯗꯤ ꯏꯗꯤꯕ ꯑꯃ ꯑꯔꯤꯕꯒꯤ ꯂꯩꯅꯕꯗꯣ ꯑꯗꯨꯗꯣ ꯂꯩ ꯂꯩꯗꯅ ꯑꯗꯨ ꯃꯣꯗꯔꯟꯒꯤꯁꯦ ꯀꯩ ꯄꯥꯗꯣꯏꯅꯣ ꯃꯌꯥꯏ ꯆꯥꯟꯕ ꯃꯣꯗꯔꯟꯒꯤꯖꯦ
ꯀꯩꯅꯣꯌꯥꯢ ꯆꯟꯕ ꯕ꯭ꯣꯔꯗ
ꯃꯣꯏ ꯑꯃ ꯂꯥꯏꯔꯤꯛ ꯄꯥꯎ ꯍꯥꯢ ꯍꯥꯏꯗ꯭ꯔꯣ ꯃꯣꯏꯅ ꯍꯥꯏꯕꯗꯣ ꯀꯩ ꯀꯩꯅꯣ ꯑꯔꯤꯕꯒꯤꯅ ꯑꯔꯤꯕ ꯂꯥꯏꯔꯤꯛ ꯄꯥꯛꯑꯣ ꯃꯌꯥꯏ ꯆꯥꯃꯤꯅ ꯃꯌꯥꯏ ꯆꯥꯃꯤꯒꯤ ꯄꯥꯎꯕꯗꯣ
ꯑꯅꯧꯕꯒꯤꯗꯤ ꯑꯃ ꯆꯥꯎꯕ ꯀꯃꯜ ꯑꯉꯥꯡ ꯑꯍꯜ ꯍꯣꯏ ꯁꯣꯛꯂꯛꯄꯗꯣ
ꯑ ꯑꯗꯨ ꯃꯌꯥꯏ ꯆꯟꯕ ꯑꯣꯏꯗꯣꯏꯔꯣ
ꯃꯥꯃꯂꯣ ꯅꯨꯡꯁꯤꯔꯛꯄꯗꯣ
ꯍꯥ ꯅꯪ ꯉꯥꯡꯉꯤꯗꯣ ꯐꯖꯅ ꯁꯦꯡꯗꯦ ꯒꯥꯔꯤꯅ ꯃꯔꯣꯟ ꯃꯔ ꯑꯃ ꯉꯥꯡꯕꯅꯦ
ꯃꯃꯥꯂꯣꯟ ꯅꯨꯡꯁꯤꯔꯛꯄꯗꯣ ꯃꯣꯗꯔꯟꯗꯗꯤ
ꯑꯣ ꯑꯗꯨ ꯑꯩ ꯃꯣꯗꯟꯒꯤꯗꯣ ꯑꯩ ꯀꯦꯝꯇ ꯂꯩꯇꯦ ꯑꯣ
ꯗꯤ ꯏꯔꯥꯕꯣꯠ ꯍꯣꯏ ꯀꯩ ꯍꯣꯏꯁꯨ ꯊꯣꯛꯂꯛꯑꯦ
ꯑꯣ ꯏꯔꯥꯕꯣꯛꯈꯣꯏꯁꯦ ꯃꯣꯏ ꯃꯣꯔꯗꯟ ꯆꯤꯡꯉꯗꯣꯏꯅꯤꯀꯣ
ꯑꯝ ꯃꯣꯗꯔꯟꯗꯁꯨꯅꯦ ꯂꯥꯟ ꯃꯃꯥꯡ ꯂꯥꯟꯕ ꯃꯇꯨꯡꯟꯅ ꯂꯩꯕꯅꯦꯕ
ꯂꯥꯟ ꯃꯇꯨꯡꯗ
ꯂꯥꯟꯗꯣ ꯃꯥꯡ ꯂꯥꯟ ꯃꯇꯨꯡꯗ ꯈꯥꯏꯕꯅꯦꯕ ꯃꯣꯔ
ꯑꯣ ꯑꯁ ꯅꯪ ꯑꯗꯨ ꯈꯔ ꯍꯥꯏꯔꯛꯈ꯭ꯔꯣ ꯑꯩ ꯄꯥꯅꯤꯡꯉꯥꯏ ꯅꯪ ꯃꯣꯔꯗꯟꯒꯤ ꯀꯩꯀꯩ
ꯃꯣꯗꯟꯗ ꯍꯥꯏꯗꯤ ꯂꯥꯏꯔꯤꯛ ꯑꯃꯒꯨꯝꯕ ꯂꯧꯈꯠꯂꯒ ꯅꯩꯅꯔꯝꯃꯣꯕ ꯅꯪꯅ ꯗꯦꯕꯖꯥꯅꯤ ꯑꯣꯏꯔꯁꯨ ꯑꯗꯒꯤ ꯁꯩꯔꯦꯡꯒꯨꯝꯕ ꯑꯣꯏꯔꯁꯨ
ꯑꯣ
ꯍꯥꯏꯗꯤ ꯍꯥꯏꯅꯤꯡꯕ ꯑꯏꯕꯁꯤꯡꯗꯨꯒꯤ ꯊꯃꯣꯏꯗ ꯂꯩꯕ ꯍꯥꯏꯅꯤꯡꯕ ꯈꯣꯠꯅꯤꯡꯕꯁꯤꯡꯗꯣ ꯃꯅꯤꯡ ꯇꯝꯅ ꯐꯣꯡꯗꯣꯔꯛꯄ ꯑꯗꯒꯤ ꯍꯥꯏꯗꯤ ꯋꯦꯁꯇꯔꯟ ꯏꯗꯨꯀꯦꯁꯟꯒꯤ ꯃꯉꯥꯜ ꯐꯪꯉꯛꯄꯗꯒꯤ ꯍꯥꯏꯗꯤ ꯀ꯭ꯂꯥꯁ ꯍꯥꯏꯗꯤ ꯀꯃꯜ ꯍꯣꯏꯗꯣ ꯀꯃꯜ ꯍꯣꯏ ꯆꯥꯎꯕ ꯍꯣꯏꯗꯣ ꯍꯥꯏꯗꯤ ꯋꯦꯁꯇꯔꯟ ꯏꯗꯨꯀꯦꯁꯟ ꯐꯖꯅ ꯐꯪꯉꯕ ꯀꯥꯡꯕꯨꯅꯦꯕ ꯈꯪꯗꯦ ꯑꯗꯨ ꯍꯥꯏꯗꯤ ꯕꯪꯒ꯭ꯂꯥ ꯁꯪꯁꯀ꯭ꯔꯤꯠ ꯐꯖꯅ ꯈꯪꯕ ꯑꯣꯏꯇꯥꯥꯔꯒꯁꯨ ꯃꯣꯏꯅ ꯃꯃꯥ ꯂꯣꯟ ꯅꯨꯡꯁꯤꯔꯛꯄꯗꯣ
ꯑꯗꯨ ꯅꯪ ꯍꯧꯖꯤꯛ ꯅꯪ ꯑꯗꯨ ꯅꯤꯠꯀꯤ ꯄꯤꯕꯗꯣ ꯍꯌꯦꯡꯋꯥꯏ ꯑꯩꯉꯣꯟꯗꯁꯨ ꯁꯤꯌꯥꯔ ꯇꯧꯋꯣꯀꯣ ꯑꯩꯗꯤ ꯅꯣꯏ ꯀꯩꯀꯩ ꯊꯥ ꯀꯃꯥꯏꯅ ꯇꯧꯕꯗꯣ ꯍꯥꯏꯔꯛꯑꯣ ꯍꯧꯖꯤꯛꯄꯨꯗꯤ ꯑꯩ ꯊꯥꯈꯤꯔꯣꯏꯗ ꯑꯩꯅ ꯍꯥꯏꯕꯅꯤ ꯏꯆꯦ ꯍꯣꯏꯗ ꯍꯌꯦꯡꯋꯥꯢ ꯑꯩ ꯁꯤꯃꯤꯁꯇꯔ ꯂꯣꯏꯈꯤꯒꯦ ꯍꯥꯏ ꯍꯥꯏꯕ ꯑꯗꯣ ꯅꯪꯅ ꯁꯤꯃꯤꯁꯇꯔ ꯃꯅꯨꯡꯗ ꯇꯧꯅꯤꯡꯉꯗꯤ ꯇꯧꯕꯅꯗꯤ ꯐꯩꯌꯦ ꯍꯥꯏꯕ ꯑꯩꯅ ꯍꯣꯏꯗꯤ ꯍꯥꯏꯈ꯭ꯔꯃꯦ ꯑꯩꯁꯨ ꯑꯩꯒꯤ ꯀꯟꯗꯤꯁꯟꯁꯦ ꯌꯥꯗ꯭ꯔꯦ ꯕ ꯑꯩ ꯍꯥꯏꯗꯤ ꯑꯩꯉꯣꯟꯗ ꯁꯤ ꯑꯦꯛꯖꯥꯝ ꯋꯥꯕꯅꯤ ꯑꯩꯗꯤ ꯅꯣꯏꯒ ꯅꯣꯏꯅ ꯑꯃꯨꯛ ꯍꯩꯁꯤꯡꯕꯅꯤꯅ ꯑꯩ ꯅꯣꯏꯒ ꯑꯩꯒꯗꯤ ꯃꯥꯟꯅꯕ ꯌꯥꯔꯔꯣꯏ ꯕ꯭ꯔꯦꯟ ꯂꯩꯇꯕ ꯁꯣꯟꯕꯅꯤꯅ ꯎꯄꯥꯏ ꯂꯩꯇꯦ ꯑꯩ ꯁꯤꯃꯤꯁꯇꯔꯒꯤꯗ ꯑꯦꯛꯖꯥꯝ ꯄꯥꯁ ꯑꯩꯅ ꯈꯜꯂꯤꯁꯦ ꯁꯤꯃꯤꯁꯇꯔꯒꯤ ꯑꯦꯛꯖꯥꯝꯁꯤꯗ ꯄꯥꯁ ꯇꯧꯅꯕꯅꯦ ꯍꯧꯖꯤꯛ ꯑꯩꯅ ꯈꯜꯂꯤꯁꯦ
ꯎꯝ
ꯁꯣꯏꯗ꯭ꯔꯦ ꯅꯠꯇꯦꯕꯀꯣ ꯉꯔꯥꯡꯁꯦ ꯕꯤꯗꯤꯠ ꯇꯥꯕ꯭ꯔꯥ
ꯐꯣꯟ ꯇꯧꯔꯛꯑꯦ ꯑꯃꯗꯨꯅ ꯑꯗꯨꯒ ꯑꯩ ꯃꯤꯠꯁꯦ ꯂꯍꯥꯟꯒꯩ ꯏꯁꯥꯁꯨ ꯋꯥꯕꯗꯨꯒ ꯑꯗꯨꯒ ꯑꯩꯁꯦ ꯉꯔꯥꯡꯖꯦ ꯃꯤꯠ ꯇ ꯑ